ꯍꯜꯂꯣ
ꯍꯜꯂꯣ
ꯎꯝ ꯇꯥꯕ꯭ꯔꯣ ꯎꯝ ꯉꯁꯥꯏꯈꯩ ꯆꯠꯂꯝꯗꯦ ꯀꯩꯒꯤꯅꯣ ꯈꯪꯗꯦ ꯍꯧꯖꯤꯛ ꯈꯛꯇ ꯇꯥ ꯆꯠꯂꯛꯑꯦ
ꯑꯩꯉꯣꯟꯗꯖꯨ ꯀꯩꯅꯣ ꯂꯩꯌꯦ ꯈꯣꯏ ꯀꯩ ꯍꯥꯏꯗꯣꯏꯅꯣ ꯄ꯭ꯔꯣꯒꯦꯁ ꯫ ꯂꯩꯕꯒꯤ ꯇꯥꯏꯞ ꯗꯨꯝ ꯇꯧ ꯂꯩꯕ ꯫ ꯀꯣꯜꯗꯤ ꯂꯥꯛꯑꯒ ꯑꯥ ꯀꯣꯜ ꯑꯣꯏꯅꯗꯤ ꯂꯥꯛꯇꯕ ꯫
ꯎꯝ ꯫
ꯀꯩ ꯃꯊꯦꯟ ꯆꯥꯔꯒꯦ ꯫
ꯑꯥ ꯃꯊꯦꯜꯁꯦ ꯀꯔꯤꯅꯣ ꯉꯁꯥꯏꯒꯤꯗꯨꯕꯣ ꯫ ꯑꯥ ꯆꯝꯊꯣꯡ ꯑꯃ ꯆꯥꯕꯅꯦ ꯀꯔꯤ ꯍꯥꯏꯗꯣꯏꯅꯣ ꯄꯣꯡ - ꯄꯣꯡ ꯍꯋꯥꯏꯔ ꯀꯩꯅꯣꯗꯣ ꯀꯥꯎ ꯃꯤꯅ ꯏꯃꯥꯟꯅꯕꯩꯗ ꯊꯣꯡꯉꯛꯄꯅꯤꯗꯥ ꯊꯣꯡꯕ ꯆꯥꯔ ꯍꯜꯂꯛꯄꯅꯤ ꯇꯨꯏꯁꯟ ꯍꯜꯂꯛ ꯄꯗꯁꯨ ꯫ ꯎꯪ ꯆꯥꯛ ꯆꯥꯔꯕꯣ ꯫
ꯆꯥꯛ ꯆꯥꯔꯦ ꯑꯩꯗꯣ ꯫
ꯎꯝ ꯁꯥꯔꯝꯃꯤꯔꯣ ꯫
ꯐꯤ ꯉꯥꯛꯇꯪ ꯁꯥꯔꯝꯈꯤꯒꯦꯅ ꯎꯝ
ꯀꯩ ꯏꯟꯖꯥꯡ ꯆꯥꯔꯕꯥ꯫
ꯐꯤ ꯉꯥꯛꯇꯪ ꯁꯥꯔꯨꯒꯦꯅ ꯀꯈꯠꯂꯛꯏ ꯫ ꯉꯁꯤꯗꯤ ꯏꯔꯣꯜꯂꯦ ꯗꯣ ꯄꯥꯐꯣꯔ ꯑꯃ ꯇꯧꯔ ꯆꯥꯔꯦ ꯫
ꯎꯝ
ꯀꯩꯗꯧꯔꯝꯃꯤꯅꯣ ꯫
ꯀꯩꯝ ꯇꯧꯗꯦꯗ ꯫ ꯁꯨꯝ ꯂꯩꯔꯝꯕꯅꯦ ꯫
ꯉꯁꯥꯏꯗꯤ ꯁꯔꯕꯦ ꯆꯠꯂꯦ ꯍꯥꯏꯕ꯭ꯔ ꯀꯩꯅꯣꯝ ꯍꯥꯏꯒꯤꯗꯥꯏꯅꯦ ꯫
ꯎꯝ ꯆꯠꯂꯦ ꯑꯁꯣꯝ ꯅꯨꯡꯊꯤꯟꯗ ꯍꯜꯂꯛꯄ ꯅꯨꯡꯊꯤꯟꯗ ꯑꯃꯨꯛ ꯉꯁꯤꯗꯒꯤ ꯇꯨꯏꯁꯟ ꯑꯃꯃꯨꯛ ꯍꯧꯕꯤꯌꯣꯅ ꯍꯥꯏꯔꯛꯄ ꯫ ꯑꯗꯨꯒꯤ ꯊꯨꯅ ꯍꯜꯂ ꯑꯕꯥ ꯉꯁꯥꯏꯗꯣ
ꯉꯁꯤ ꯇꯨꯏꯁꯟꯅ ꯀꯩ ꯂꯝꯗꯩꯩꯅꯣ ꯫
ꯎꯝ ꯀꯩꯅꯣꯗꯒꯤ ꯁꯤꯒꯤ ꯈꯨꯔꯥꯏ ꯂꯝꯂꯣꯡ ꯕꯖꯥꯔ ꯑꯗꯥꯏꯗ ꯫ ꯑꯩꯅ ꯅꯨꯡꯙꯤꯟꯗ ꯍꯥꯟꯅ ꯇꯧꯔꯝꯕꯗꯨꯒ ꯅꯛꯅꯕꯗꯨꯒꯤ ꯑꯩꯅ ꯃꯐꯝ ꯑꯅꯤ ꯈꯔ ꯅꯛꯅꯕꯗꯨ ꯄꯨꯟꯅ ꯇꯧ ꯑꯃ ꯂꯣꯏꯔ ꯑꯃ ꯇꯧꯕꯅ ꯐꯩ ꯂꯥꯞꯅ ꯆꯠꯇꯣꯏ ꯁꯔꯨꯛ ꯑꯗꯨꯃꯥꯏꯅꯥ ꯇꯧꯗꯦ ꯍꯌꯦꯡꯗꯩꯩ ꯍꯧꯖꯦꯅ ꯍꯥꯏꯔꯛꯄ ꯫
ꯐꯩ ꯑꯗꯨ ꯫ ꯑꯗꯨꯗꯤ ꯑꯃ ꯂꯣꯏꯔ ꯃꯊꯪ - ꯃꯊꯪ ꯇꯧꯊꯗꯣꯏꯅꯤꯅꯦ ꯫
ꯎꯝ ꯍꯣꯏ ꯫ ꯌꯥꯝ ꯂꯥꯞꯇꯦ ꯃꯤꯇꯔꯗꯣ ꯑꯥ ꯃꯤꯇꯔ ꯍꯥꯌꯖꯤꯅꯤ ꯃꯤꯅꯠ ꯇꯔꯥꯃꯨꯛ ꯐꯥꯅ ꯆꯪꯗꯦꯕ ꯫ ꯆꯠꯄꯗ ꯑꯩ ꯫ ꯀꯨꯏꯔꯃꯅꯤ ꯑꯩꯅ ꯑꯗꯨꯃꯥꯏꯅ ꯈꯤꯇꯪ ꯂꯥꯏꯟ ꯄꯨꯟꯕ ꯂꯝꯕꯤ ꯄꯨꯟꯕ ꯊꯤꯔꯛ ꯏꯁꯦ ꯫ ꯐꯪꯕꯨꯗꯤ ꯐꯪꯉꯦ ꯉꯁꯤ ꯫
ꯐꯔꯦ ꯑꯗꯨꯅ ꯆꯠꯊꯣꯛ ꯆꯟꯁꯤꯟꯗꯣ ꯍꯪꯒꯠ ꯍꯟꯗ ꯑꯅꯤꯔꯛ ꯍꯟ
ꯎꯝ ꯫
ꯕꯣꯜ ꯁꯨꯡꯌꯦꯡ ꯌ‌ꯦꯡꯗ꯭ꯔꯕꯣ ꯫
ꯀꯩ ꯑꯕꯥ ꯫
ꯕꯣꯜꯒ ꯌꯦꯡꯗ꯭ꯔꯕ ꯍꯥꯏ
ꯌꯦꯡꯗ꯭ꯔꯦꯗ ꯑꯩ ꯁꯨꯡꯌꯦꯡꯕꯨ ꯌꯦꯡꯗꯦꯗ ꯫ ꯑꯩꯗꯤ ꯌꯦꯡ ꯌꯥꯝ ꯀꯟꯅ ꯍꯧꯖꯤꯛ ꯑꯩꯗꯤ ꯌꯦꯡꯗ꯭ꯔꯦ ꯫ ꯑꯩ ꯉꯥꯛꯇꯪ ꯁꯪꯉꯤꯀꯥꯟꯅ ꯄꯣꯠ ꯉꯥꯛꯇꯪ ꯃꯦꯠꯂ ꯑꯃꯨꯛꯃꯨꯛ ꯈꯜꯂ ꯂꯩ ꯫
ꯇꯤꯕꯤꯗꯤ ꯆꯨꯛꯌ‌ꯦꯡ ꯌꯦꯡꯗ꯭ꯔ‌ꯦꯕ
ꯎꯝ ꯑꯁ ꯃꯃꯥꯡ ꯊꯥꯅꯗ ꯌꯦꯡꯉꯝꯕꯅꯦ ꯍꯧꯖꯤꯛ ꯍꯟꯗꯛꯇꯤ ꯌꯦꯡꯗꯦ ꯑꯩꯁꯨ ꯑꯩꯈꯣꯏ ꯇꯤꯝ ꯑꯗꯨ ꯇꯥꯕ ꯅꯠꯇ꯭ꯔꯒꯗꯤ ꯑꯥ ꯎꯝ
ꯉꯁꯤꯗꯤ ꯀꯩ ꯀꯩ ꯂꯝ ꯌꯧꯔꯨꯔꯒꯦ
ꯍꯥ
ꯉꯁꯤ ꯀꯩ ꯀꯩ ꯂꯝ ꯍꯧꯁꯤꯜꯂꯨꯔꯒꯦ
ꯍꯧꯖꯤꯛꯁꯤ ꯈꯨꯔꯥꯏ ꯂꯝꯂꯣꯡ ꯀꯥꯡꯕꯨ ꯈꯣꯝꯃꯛꯑꯦ ꯂꯣꯏ ꯈꯣꯝꯕ ꯂꯣꯏꯁꯤꯜꯂꯛꯀꯗꯣꯔꯦ ꯀꯨꯟ ꯃꯉꯥ ꯀꯨꯟꯊ꯭ꯔꯥꯃꯨꯛꯇꯪꯅꯦ ꯑꯗꯣ ꯁ꯭ꯋꯥꯏꯒꯤ ꯑꯩꯈꯣꯏꯁꯤꯒꯤ ꯁꯤꯡꯖꯃꯩ ꯄꯔꯦꯡ ꯀꯥꯟꯆꯤꯄꯨꯔ ꯄꯔꯦꯡꯅꯤ ꯀꯣꯝꯃꯒ ꯂꯣꯏꯁꯤꯜꯂꯅꯤ
ꯁꯔꯚꯦꯗꯤ ꯀꯩꯒꯤ ꯁꯔꯕꯦꯅ ꯆꯠꯂꯤꯁꯦ
ꯁꯥꯔꯚꯦꯁꯦ ꯑꯩꯁꯦ ꯏꯁꯇ꯭ꯔꯤꯠ ꯕꯦꯟꯗꯔ ꯍꯋꯨꯃꯦꯟ ꯏꯁꯇ꯭ꯔꯤꯠ ꯕꯦꯟꯗꯔꯒꯤ ꯃꯣꯏꯒꯤ ꯀꯩꯅꯣꯗ ꯍꯥꯏꯇꯥꯔꯦꯅꯦ ꯍꯥꯜ ꯆꯥꯛꯑꯒ ꯀꯟꯅꯅꯤ ꯑꯋꯥ ꯅꯨꯡꯉꯥꯏ ꯍꯥꯏꯇꯥꯔꯦ ꯁꯨꯝ ꯍꯪꯕ ꯄ꯭ꯔꯣꯖꯦꯛ ꯑꯃ ꯃꯅꯤꯄꯨꯔꯒꯤꯅ ꯑꯩꯅ ꯈꯣꯝꯕ ꯔꯤꯄꯣꯠꯁꯦ ꯅꯣꯔꯠꯏꯁꯠꯀꯤ ꯑꯣꯏꯅ ꯇꯧꯕꯅꯦ ꯑꯩ ꯁꯨꯝ ꯏꯟꯇꯔꯚꯤꯌꯨ ꯌꯥꯎꯁꯟꯕ ꯏꯁꯥꯁꯨ ꯐꯪꯕꯅ ꯊꯥꯃ ꯈꯛꯇꯪꯒꯤꯅꯤꯗꯤ
ꯑꯃꯥꯛꯇꯪꯗꯨꯗ ꯉꯝꯃꯤꯈꯩ ꯇꯧꯗꯣꯏꯔꯕ
ꯅꯠꯇꯦ ꯆꯅꯤ ꯈꯣꯡꯒꯗꯕꯅꯦꯕꯀꯣ ꯑꯗꯨ ꯂꯣꯏꯁꯤꯜꯂꯛꯀꯗꯧꯔꯦ ꯎꯝ ꯌꯥꯝꯗꯦ
ꯑꯗꯨꯗꯤ ꯅꯪ ꯀꯗꯥꯏ ꯀꯗꯥꯏ ꯆꯠꯂꯨꯔꯒꯦ
ꯃꯣꯏꯔꯥꯡ ꯂꯣꯝ ꯆꯠꯂꯦ ꯑꯁꯨꯝ ꯀꯛꯆꯤꯡ ꯈꯨꯅꯧ ꯎꯃꯥꯊꯦꯜꯂꯣꯝ ꯆꯠꯂꯦ ꯑꯗꯒꯤ ꯑꯟꯗ꯭ꯔꯣ ꯔꯣꯝ ꯆꯠꯂꯦ ꯑꯗꯒꯤ ꯕꯖꯥꯔ ꯃꯅꯨꯡ ꯆꯪꯉꯦ ꯑꯗꯒꯤ ꯉꯁꯤꯅ ꯈꯨꯔꯥꯏ ꯂꯝꯂ‌ꯣꯡ ꯆꯪꯉꯦ ꯅꯅꯥꯀ ꯁꯤꯡꯖꯃꯩ ꯄꯔꯦꯡ ꯀꯥꯟꯆꯤꯄꯨꯔ ꯄꯔꯦꯡ ꯁꯤꯃ ꯍꯌ‌ꯦꯡ ꯅꯠꯇ꯭ꯔꯒ ꯍꯪꯆꯤꯠ ꯇꯧꯔꯅꯤ ꯑꯗꯨꯒ ꯂꯣꯏꯁꯤꯜꯂꯅꯤ ꯑꯗ ꯃꯊꯪ ꯍꯞꯇꯥꯗꯁꯨ ꯑꯩꯈꯣꯏꯁꯨ ꯄꯤ ꯑꯩꯩꯆ ꯗꯤꯒꯤ ꯑꯦꯛꯖꯥꯝꯁꯨ ꯂꯩꯕ ꯑꯗꯨꯒꯤ ꯍꯟꯗꯛ ꯍꯞꯇꯥꯗ ꯂꯣꯏ ꯂꯣꯏꯁꯤꯜꯍꯧꯔꯒꯦ ꯇꯧ__
ꯑꯁ ꯀꯣꯏꯕ ꯆꯠꯄꯒꯁꯦ ꯌꯥꯗꯦꯗ ꯋꯥꯏꯗ ꯅꯨꯡꯁꯥ ꯃꯔꯛꯇ ꯑꯃ ꯑꯃꯨꯛ ꯐꯣꯇꯣ ꯀꯥꯞꯀꯅꯤ ꯃꯤ ꯈꯨꯗꯤꯡꯒꯤꯁꯨ ꯐꯣꯇꯣ ꯀꯥꯞꯄꯦꯕꯀꯣ ꯍꯌꯦꯡ ꯄ꯭ꯔꯨꯐ ꯑꯣꯏꯅꯕ
ꯑꯣ ꯃꯤ ꯎꯅꯥ ꯎꯅꯕꯁꯤꯡꯗꯣ ꯐꯣꯇꯣ ꯂꯣꯏ ꯀꯥꯞꯇꯨꯏꯔꯕ
ꯍꯣꯏ ꯍꯣꯏ ꯍꯣꯏ ꯂꯣꯀꯦꯁꯟꯒ ꯍꯥꯞ ꯀꯞꯥꯄꯗꯣ
ꯑꯗꯨ ꯑꯣꯏꯇꯥꯔꯗꯤ ꯀꯨꯏꯅ ꯑꯗꯨꯝ ꯆꯪꯉꯝꯃꯅꯤ ꯈꯪꯉꯦ ꯌꯥꯝ ꯀꯨꯏꯗ꯭ꯔꯒꯁꯨ ꯈꯔꯗꯤ ꯑꯗꯨꯝ ꯃꯇꯝꯗꯣ ꯂꯧꯔꯝꯃꯅꯤ
ꯉꯁꯤꯅ ꯅꯨꯡꯁꯥꯁꯤ ꯀꯟꯅ ꯁꯥꯗꯦ ꯑꯌꯨꯛ ꯅꯨꯡꯗꯤꯟ ꯑꯗꯨꯅ ꯈꯤꯇꯪ ꯅꯨꯡꯉꯥꯏ ꯋꯥꯗꯦ ꯅꯍꯥꯟꯗꯤ
ꯅꯨꯡꯁꯥ ꯄꯥꯛꯅ ꯁꯥꯗꯦ
ꯏꯃꯥꯟꯅꯕ ꯑꯃꯒ ꯆꯠꯃꯤꯟꯅꯩ ꯑꯁ ꯃꯥ ꯋꯥꯕ ꯖꯥꯠꯅꯤ ꯑꯗꯣ ꯍꯜꯂꯛꯄꯗ ꯅꯨꯃꯤꯗꯥꯡ ꯋꯥꯏꯔꯝ ꯍꯜꯂꯛꯄꯗ ꯃꯥꯁꯦ ꯑꯩ ꯒꯥꯔꯤ ꯃꯅꯤꯡꯗ ꯑꯗꯨꯝ ꯇꯣꯡꯉ ꯎꯏ ꯂꯩꯔꯝꯃꯤ ꯒꯥꯔꯤ ꯃꯆꯥ ꯇꯥꯍꯧꯒꯦꯁꯨ ꯇꯧꯋꯦ ꯋꯥꯔꯦ ꯍꯜꯂꯁꯤꯔꯣ ꯑꯗꯨꯅꯦ ꯑꯗꯨ ꯁꯨꯝ ꯍꯥꯏꯕ ꯅꯨꯡꯉꯥꯏꯇꯕꯩ ꯇꯧꯕ ꯖꯥꯠꯅꯦ
ꯎꯝ ꯉꯁꯤꯕꯨꯗꯤ ꯀꯩꯅꯣ ꯇꯧꯕꯒꯤ ꯅꯣꯡ ꯃꯪꯕꯣꯏ ꯀꯩꯕꯣꯏ ꯇꯧꯕꯗꯤꯗ ꯇꯧꯔꯤꯅꯤ ꯅꯨꯡꯁꯥ ꯁꯥꯗꯦ
ꯗꯤ ꯅꯣꯡꯁꯨ ꯍꯥꯏꯐꯦꯠ ꯄꯥꯔꯞꯅ ꯇꯥꯔꯛꯑꯝꯃꯦ
ꯎꯝ ꯇꯧꯔꯝꯃꯦ ꯇꯧꯔꯝꯃꯦ ꯈꯣꯏ ꯌꯨꯝꯗꯁꯨ ꯇꯧꯔꯝꯃꯦ
ꯎꯝ ꯑꯩ ꯍꯧꯔꯛꯄꯗꯅ ꯀꯩꯅꯣꯒꯤ ꯗꯤ ꯑꯦꯝ ꯀꯣꯂꯦꯖ ꯅꯥꯀꯟꯒꯤ ꯀꯤꯍꯣꯝ ꯀꯩ ꯌꯣꯟꯕ ꯄꯔꯤꯡꯗꯨꯗ ꯈꯣꯝꯃꯦꯕꯀꯣ
ꯑꯥ
ꯑꯗꯨꯗꯩ ꯍꯧꯔꯒ ꯁꯨꯝ ꯈꯣꯡꯀꯠ ꯎ
ꯖꯒꯥ ꯖꯒꯥ ꯃꯇꯦꯛ ꯃꯇꯦꯛ ꯀꯩꯅꯣ ꯇꯧꯔꯒ ꯂꯧꯔꯤꯔꯕ
ꯎꯝ ꯍꯣꯏ ꯈꯔ ꯏꯁꯇ꯭ꯔꯤꯠ ꯚꯦꯟꯗꯔ ꯈꯔ ꯌꯥꯝꯅ ꯐꯝꯕ ꯄꯔꯦꯡ ꯄꯔꯦꯡ ꯂꯟ ꯂꯟꯅ ꯐꯝꯕꯗꯤ ꯈꯥꯝꯕ ꯇꯜꯂꯦꯕ ꯑꯗꯨꯒꯤ ꯈꯔ ꯄꯔꯦꯡ ꯃꯉꯥ ꯇꯔꯥ ꯃꯉꯥ ꯇꯔꯥ ꯐ
ꯎꯝ ꯗꯤ ꯑꯦꯝ ꯀꯣꯂꯦꯖꯀꯤꯗꯤ ꯌꯥꯝ ꯌꯥꯝꯕꯅꯤ ꯑꯗꯨꯅ ꯅꯨꯡꯉꯥꯏꯔꯝꯅꯤ ꯑꯗꯨꯒꯤ ꯂꯧ
ꯍꯣꯏ ꯑꯗꯩ ꯌꯥꯝꯅ ꯍꯥꯎꯇꯕꯁꯨ ꯌꯥꯎꯋꯤꯗ ꯍꯥꯏꯗꯤ ꯑꯩꯈꯣꯏꯁꯦ ꯀꯩ ꯍꯥꯏꯅꯤ ꯁꯨꯝ
ꯅꯍꯥꯟꯋꯥꯏꯗꯤ ꯊꯥꯡꯃꯩꯕꯟꯒꯤ ꯃꯤꯃꯤꯁꯤꯡꯖꯨ ꯀꯥꯏꯅꯒ ꯃꯃꯤꯡ ꯆꯠꯂꯝꯕꯗꯣ ꯍꯧꯖꯤꯛꯇꯤ ꯍꯥꯥꯎꯇ꯭ꯔꯦ
ꯌꯥꯗ꯭ꯔꯦ ꯑꯗꯨꯅꯤ ꯎꯝ ꯃꯅꯨꯡꯒꯤꯗꯒ ꯑꯃ ꯂꯩꯗꯅꯀꯣ
ꯎꯝ
ꯑꯗꯨꯒ ꯑꯩꯈꯣꯏꯅ ꯑꯍꯥꯟꯕ
ꯃꯣꯏ ꯌꯨꯝꯗ ꯇꯧꯔꯒ ꯁꯨꯃꯥꯡꯗꯒ ꯇꯧꯔꯒꯨꯝꯕꯗꯣ
ꯑꯥ ꯍꯣꯏ ꯍꯣꯏ ꯃꯅꯨꯡꯗ ꯇꯧꯕ ꯑꯗꯨ ꯑꯩꯅ ꯑꯍꯥꯟꯕ ꯈꯪꯉꯛ ꯄꯗ ꯐꯛꯆꯦꯠꯅꯒ ꯈꯔꯝꯃꯦꯕ
ꯑꯩ ꯍꯧꯖꯤꯛꯇꯤ ꯐꯖꯅ ꯆꯥꯎꯊꯣꯛꯈ꯭ꯔꯕꯅꯦ ꯑꯗꯣ ꯍꯥꯎꯕꯗꯣ ꯌꯧꯗ꯭ꯔꯕꯅꯤꯗ ꯅꯥꯋꯥꯏꯒ ꯃꯥꯟ
ꯌꯧ ꯎꯝ ꯌꯧꯗ꯭ꯔꯦ ꯗꯨꯅꯤ
ꯃꯣꯏ ꯃꯤ ꯌꯥꯝ ꯆꯪꯁꯤꯜꯂꯛꯑꯦ ꯀꯥꯏꯅꯒ ꯈꯔ ꯂꯥꯏꯊꯣꯔꯛꯏꯔ ꯅꯠꯇ꯭ꯔꯒꯅ ꯁꯦꯝꯕ ꯃꯤꯗꯣ ꯑꯣꯟꯅꯒ꯭ꯔꯕ ꯑꯇꯣꯞꯄꯅ ꯁꯦꯝꯈ꯭ꯔꯕ꯭ꯔꯥ ꯈꯪꯗ꯭ꯔꯦ ꯍꯥꯎꯇ꯭ꯔꯕꯅꯦꯕ
ꯑꯩ ꯃꯣꯏ ꯖꯤꯄꯦꯁꯨ ꯌꯥꯗꯕ ꯀꯔꯝ ꯇꯧꯋꯤꯗꯅ
ꯑꯗꯨꯗꯤ ꯈꯪꯗꯦ ꯑꯩꯈꯣꯏꯅꯇꯪ ꯀꯩꯅꯣ ꯇꯧꯕꯗꯗꯤ ꯑꯗꯨꯝ ꯀꯦꯁ ꯑꯣꯏꯅ ꯑꯗꯨꯝ ꯄꯤꯕꯅꯦ ꯑꯗꯨꯒꯤꯕꯨꯗꯤ ꯈꯪꯗꯦꯕ ꯑꯗꯨ ꯍꯥꯎꯇ꯭ꯔꯃꯤꯅ ꯑꯈꯣꯏꯖꯨ ꯆꯠꯇ꯭ꯔꯦ ꯅꯛꯑꯖꯨ
ꯑꯩ ꯃꯃꯥꯡꯃꯨꯛ ꯀꯨꯏꯔꯦ ꯃꯃꯥꯡ ꯆꯍꯤꯗꯅꯦ ꯆꯪꯕꯗꯣ ꯑꯗꯨꯝ ꯑꯩꯒ ꯈꯠꯅꯕ ꯌꯥꯎꯈ꯭ꯔꯦꯕ ꯃꯣꯏꯒꯤ ꯅꯨꯄꯤꯒꯩꯗꯣ ꯑꯗꯣ ꯑꯩꯁꯨꯝ ꯄꯩꯁꯥ ꯅꯨꯡꯁꯥꯥꯖꯦ ꯄꯣꯔꯛꯇꯧ ꯐꯔꯛꯇꯥꯕ ꯖꯤꯄꯦꯗ ꯂꯣꯏꯅ ꯍꯧꯖꯤꯛꯇꯤ ꯂꯣꯏ ꯁꯤꯖꯤꯟꯅꯔꯦꯗꯅꯀꯣ ꯑꯗꯨꯒꯤ ꯖꯤꯄꯦ ꯌꯥꯗꯦ ꯈꯣꯠꯇꯦꯅ ꯇꯧꯋꯦ ꯑꯩ ꯄꯩꯁꯥꯥꯖꯦ ꯄꯣꯛꯑ ꯀꯥꯎꯔꯝꯃꯕ ꯆꯥꯕꯗꯤ ꯂꯣꯏꯊꯣꯛꯑꯕꯅꯤꯅ ꯎꯝ ꯈꯪꯗꯦ ꯍꯧꯖꯤꯛꯇꯤ ꯑꯩ ꯃꯔꯛ ꯈꯔ ꯀꯨꯏꯗ꯭ꯔꯤꯕ ꯑꯩꯁꯦ ꯑꯗꯨꯝ ꯍꯟꯗꯛ ꯆꯍꯤ ꯂꯣꯏꯔꯝꯗꯥꯏ ꯃꯃꯥꯡ ꯆꯍꯤ ꯂꯣꯏꯔꯝꯗꯥꯏ ꯍꯥꯏꯇꯥꯔꯦ ꯑꯗꯨꯗ ꯑꯩ ꯉꯥꯡꯉꯦ ꯇꯦꯛꯁꯀꯨꯝꯕ ꯀꯩꯒꯨꯝꯕ ꯍꯨꯔꯥꯟꯕꯒꯤ ꯖꯤꯄꯦꯗ ꯊꯝꯗꯕ ꯖꯤꯄꯦꯒꯨꯝꯕ ꯊꯝꯃꯗꯤ ꯑꯗꯨꯝ ꯇꯦꯛꯁꯀꯨꯝꯕ ꯐꯥꯕꯁꯤ ꯂꯥꯏꯕꯀꯣ ꯑꯗꯨꯏ ꯑꯩ ꯀꯃꯔꯁ ꯀꯣꯏꯕ ꯈꯔ ꯈꯪꯕꯩ ꯑꯩꯟ ꯊꯤ ꯉꯥꯡꯉꯦ ꯑꯗꯨ ꯆꯪꯒꯤꯗ꯭ꯔꯦ
ꯊꯝꯗꯤ ꯊꯪꯒꯗꯕꯅꯦ ꯍꯧꯖꯤꯛꯀꯥꯟꯗꯤ ꯑꯩꯈꯣꯏꯁꯨ ꯉꯥꯏꯔꯦ ꯈꯨꯠꯇ ꯄꯩꯁꯥ ꯁꯨꯡꯌ ꯌꯥꯎꯗꯅ ꯆꯠꯄ ꯗꯨꯝ ꯌꯥꯎꯔꯅꯤ ꯇꯉꯥꯏ ꯐꯗꯅ ꯂꯥꯏꯟꯗ ꯑꯣꯇꯣꯗꯒ ꯆꯠꯂꯀꯥꯟꯗ ꯀꯩꯅꯣ ꯇꯧꯕ ꯄꯣꯠ ꯆꯩ ꯂꯩꯕꯩꯗꯤ ꯄꯥꯛꯅꯕꯨ
ꯄꯩꯥꯁꯥ ꯌꯥꯎꯗ꯭ꯔꯁꯨ ꯑꯗꯨꯝ ꯆꯠꯂꯦ ꯑꯩꯗꯤ ꯀꯦꯁ ꯑꯣꯏꯅ ꯌꯥꯎꯗ꯭ꯔꯁꯨ
ꯏꯁꯇ꯭ꯔꯤꯠ ꯕꯦꯟꯗꯔ ꯐꯝꯃꯤꯉꯩꯁꯦ ꯑꯅꯝꯕ ꯂꯣꯏ ꯖꯤꯄꯦꯁꯨ ꯊꯝꯅꯕꯁꯨ ꯌꯥꯎꯋꯦꯕ ꯑꯞ ꯆꯥꯗ꯭ꯔꯕꯣ ꯊꯝꯃꯦ ꯑꯗꯨꯝ ꯆꯥꯁ ꯇꯧꯔꯒ ꯊꯝꯕꯁꯦ ꯄꯨꯔ ꯍꯨꯔꯥꯟꯕ ꯌꯥꯗꯕꯅꯦ
ꯑꯩꯈꯣꯏ ꯑꯍꯟ ꯑꯍꯟꯕꯧꯇ ꯑꯗꯨꯝ ꯊꯝꯕꯕꯨ ꯌꯥꯎꯋꯦ ꯍꯥꯏꯗꯤ
ꯎꯝ
ꯃꯣꯏꯅ ꯑꯗꯨꯝ ꯀꯩꯅꯣ ꯇꯧꯔꯒ ꯈꯪ ꯁꯤꯖꯤꯟꯅꯕꯗꯣ ꯐꯖꯅ ꯑꯗꯨꯝ ꯇꯥꯛꯈ꯭ꯔꯒꯗꯤ ꯃꯣꯏꯁꯦ ꯑꯗꯨꯝ ꯃꯣꯏꯁꯦꯉꯨ ꯃꯣꯏꯗꯗꯤ ꯌꯥꯝ ꯂꯨꯕ ꯑꯣꯏꯅꯗꯤ ꯊꯣꯛ ꯇꯦꯗꯅ
ꯑꯣ ꯑꯩ ꯖꯤꯄꯦꯅ ꯌꯥꯝ ꯅꯨꯡꯉꯥꯏꯗ ꯑꯩꯗꯤ ꯀꯩꯅꯣꯒꯨꯝꯕ ꯅ ꯅꯥꯀꯨꯞꯄꯤꯒꯨꯝꯕ ꯐꯗꯤꯒꯣꯝ ꯂꯩꯕꯖꯦ ꯂꯨꯄꯥ ꯃꯉꯥ ꯃꯉꯥꯒꯤ ꯂꯩꯒꯜ ꯂꯦꯕꯀꯣ ꯑꯗꯨꯒꯤ ꯖꯤꯄꯦꯗ ꯑꯗꯨꯝ ꯀꯥꯞꯄ ꯇꯔꯥꯒꯤꯗꯨꯗꯤ ꯌꯥꯝ ꯅꯥꯀꯨꯞꯄꯤꯒꯗꯤ ꯗꯨꯝ ꯄꯠꯁꯜꯂꯛꯑꯦ ꯏꯊꯟ ꯆꯥꯕꯅꯤꯅ ꯊꯨꯅ
ꯄꯠꯁꯜꯂꯛꯄꯅꯤ ꯌꯥꯗꯃꯤ ꯅꯣꯡ ꯆꯨꯕ ꯃꯇꯝꯗꯅ ꯑꯃꯨꯛꯍꯦꯟ ꯄꯠꯁꯜ ꯄꯠꯁꯟꯕꯅꯤ
ꯍꯣꯏ ꯑꯗꯨ ꯃꯅꯝ ꯅꯝꯊꯤ ꯄꯥꯝꯖꯨ ꯄꯥꯝꯃꯨꯕꯀꯣ ꯃꯌꯥꯝ ꯂꯩꯁꯜꯂꯨꯔꯅꯤ ꯑꯗꯨꯝ ꯂꯨꯄꯥ ꯇꯔꯥꯒꯤꯗꯨꯝ ꯃꯌꯥꯝ ꯇꯧ ꯃꯉꯥ ꯃꯉꯥꯒꯤ ꯃꯉꯥꯒꯤ ꯑꯗꯨ ꯄꯠꯁꯜꯂꯛꯄ ꯌꯥꯏ
ꯅꯪ ꯉꯥꯛꯇꯪ ꯂꯩꯔꯒ ꯑꯃꯨꯛ ꯇꯧꯔꯛꯀꯦꯔ
ꯑꯥ
ꯉꯥꯛꯇꯪ ꯂꯩꯔꯒ ꯑꯃꯨꯛ ꯇꯧꯔꯛꯑꯣ
ꯍꯣꯏ ꯍꯣꯏ ꯌꯥꯏ
ꯎꯝ
ꯊꯝꯃꯦ ꯊꯝꯃꯦ ꯑꯗꯨꯗꯤ
ꯍꯣꯏ ꯍꯣꯢ
ꯎꯝ